ꯍꯜꯂꯣ
ꯁꯤꯡ꯭ꯔꯣ
ꯎꯝ ꯌꯥꯝ ꯂꯨ ꯇꯥ ꯇꯥꯏꯗ
ꯎꯝ ꯌꯥꯝ ꯂꯣ ꯑꯣꯏꯌꯦꯕꯣ ꯃꯈꯣꯟꯗꯣ
ꯁꯨꯡꯇꯥ ꯇꯥꯗꯕꯔꯣ
ꯈꯔ ꯍꯧꯖꯤꯛꯇꯤ ꯈꯔ ꯏꯌꯥꯔꯄꯤꯁ ꯐꯠꯇꯕꯗꯨ ꯈꯪꯉꯦꯀꯣ
ꯑꯦꯔꯄꯤꯁ ꯐꯠꯇꯕꯒꯤ ꯃꯈꯣꯟꯜ ꯃꯥꯜꯂꯦꯕ
ꯎꯝ
ꯐꯖꯅ ꯇꯥꯗꯦ ꯐꯖꯅ ꯇꯥꯗꯦ ꯅꯪꯒꯤꯗꯣ
ꯇꯗꯤ ꯇꯥꯏꯀꯣ ꯑꯗꯨꯕꯨ ꯏꯕꯅꯤ ꯅꯍꯥꯟ ꯏꯕꯥꯅꯤꯅ ꯇꯧ ꯍꯣꯏ ꯍꯣꯏ ꯍꯣꯏ ꯍꯣꯏ
ꯆꯤꯡꯉꯗꯤ ꯐꯔꯦ
ꯑꯩꯒꯤ ꯗ꯭ꯔꯤꯜꯗꯨꯣ ꯍꯧꯔꯅꯦ ꯑꯃꯨꯛꯀ
ꯑꯗꯣ ꯌꯥꯝꯕꯨꯗꯤ ꯃꯈꯣꯟ ꯀꯩꯅꯣꯃ ꯌꯥꯝꯌꯥꯝꯕꯨꯗꯤ ꯀꯟꯗꯦ ꯅꯪꯒꯤꯁꯨ ꯑꯗꯨꯝ ꯌꯥꯗꯤ ꯌꯥꯒꯗꯧ ꯃꯥꯜꯂꯦꯗ
ꯎꯝ ꯆꯞꯇꯤ ꯆꯥꯔꯕꯣ
ꯆꯥꯛ ꯆꯥꯔꯦ ꯑꯁ ꯂꯥꯏꯔꯤꯛ ꯄꯥꯒꯦꯔꯒ ꯄꯥꯕ ꯌꯥꯗꯦ ꯍꯧꯖꯤꯛ ꯑꯩ ꯐꯣꯔꯝ ꯐꯤꯜ ꯑꯞ ꯇꯧꯒꯦ ꯑꯗꯨꯝ ꯋꯥꯔꯤ ꯁꯥ ꯁꯥꯅ
ꯑꯆꯥ ꯀꯔꯃꯥꯏꯅ ꯄꯥꯕ ꯌꯥꯗ꯭ꯔꯦꯗ
ꯊꯥ
ꯀꯔꯝꯃꯥꯏꯅ ꯄꯥꯕ ꯌꯥꯗ꯭ꯔꯕꯖꯂꯣ
ꯐꯖꯅ ꯇꯨꯝꯗꯕꯗꯣ
ꯑꯣ ꯑꯠꯆꯥ ꯑꯠꯆꯥ
ꯂꯥꯏꯔꯤꯛ ꯄꯥꯕꯁꯨ ꯐꯖꯅ ꯇꯨꯝꯗ꯭ꯔꯗꯤ ꯆꯪꯗꯦꯕ
ꯆꯪꯗꯦ ꯆꯪꯗꯦ ꯏꯟꯁꯥꯡꯁꯨ ꯍꯥꯎꯇ꯭ꯔꯗꯤ ꯆꯪꯗꯝꯅꯤꯀꯣ
ꯌꯦꯟꯁꯥꯡꯗꯤ ꯍꯥꯎꯕꯅꯦꯍꯦ
ꯑꯁ ꯕꯦꯇ꯭ꯔꯤꯁꯨ ꯆꯥꯔꯖ ꯇꯧꯗ꯭ꯔꯗꯤ ꯌꯥꯗꯧ ꯃꯥꯟꯗꯦꯅꯦ ꯑꯃꯨꯛꯀ ꯑꯁ ꯌꯦꯡꯅꯤ ꯊꯕꯛ ꯌꯥꯝꯕꯁꯤꯗꯤ
ꯊꯕꯛꯁꯦ ꯗꯨꯝ ꯇꯧꯗ꯭ꯔꯒ ꯂꯩꯔꯗꯤ ꯌꯥꯔꯔꯣꯏꯅ ꯈꯔ ꯈꯔ ꯇꯧꯒꯦꯅ ꯋꯥꯔꯁꯨ
ꯎꯝ ꯑꯦꯛꯖꯥꯝꯗꯤ ꯗꯦꯠ ꯀꯌꯥꯗꯅꯣ
ꯗꯦꯠ ꯑꯦꯂꯚꯦꯟꯒ ꯐꯤꯐꯇꯤꯟꯗ ꯂꯩꯌꯦ ꯑꯦꯛꯖꯥꯝꯁꯦ ꯍꯟꯗꯛ ꯊꯥꯗ ꯑꯗꯣ ꯈꯔ ꯄꯥꯗ꯭ꯔꯕ ꯌꯥꯗ꯭ꯔꯕꯅꯤꯅ ꯈꯔ ꯈꯔꯗꯤ ꯄꯥꯒꯦ
ꯄꯥꯎꯗ ꯄꯥꯎꯗꯧꯔꯤꯗ
ꯅꯪꯗꯤ ꯑꯦꯛꯖꯝ ꯊꯥꯔꯔꯣꯏ ꯀꯨꯝꯁꯤꯗꯤ
ꯀꯨꯝꯁꯤꯗꯤ ꯊꯥꯔꯣꯏ ꯑꯗꯨ ꯑꯦꯁ ꯑꯦꯁ ꯁꯤꯗꯨ ꯍꯦꯟꯒꯦ ꯐꯣꯝ ꯐꯤꯜꯑꯞ
ꯎꯝ ꯕꯦꯡꯒꯤꯁꯨ ꯌꯦꯡꯉꯣꯅ
ꯎꯝ ꯕꯦꯡꯒꯤꯗꯤ ꯈꯔ ꯉꯥꯏꯈ꯭ꯔꯤꯌꯣꯅ ꯁꯤꯒꯨꯝꯕ ꯌ‌ꯦꯡꯈ꯭ꯔꯒꯦ ꯑꯦꯁ ꯑꯦꯁ ꯁꯤꯅ ꯍꯥꯟꯕꯒꯨꯝ ꯇꯧꯋꯦꯕ
ꯗꯨꯝ ꯊꯥꯕ ꯌꯥꯏꯗ
ꯊꯥꯕꯗꯤ ꯍꯣꯏ ꯊꯥꯕꯗꯤ ꯌꯥꯗꯤ ꯌꯥꯏꯌꯦ ꯑꯗꯨ ꯄ꯭ꯔꯤꯄꯦꯔꯦꯁꯟ ꯇꯥꯏꯝꯗꯣ ꯈꯔ ꯐꯪꯉꯣꯏꯗ꯭ꯔꯥ ꯍꯥꯏꯅ ꯈꯟꯕꯅꯤꯗ
ꯎꯝ ꯇꯥꯏꯝꯕꯨꯗꯤ ꯍꯣꯏ ꯀꯩꯅꯣꯃ ꯃꯤ ꯑꯇꯩꯒꯨꯝꯕꯗꯤ ꯂꯩꯗꯤ ꯂꯩꯔꯔꯣꯏ ꯍꯟꯂꯛꯇꯣ ꯏ ꯌꯥꯝ ꯀꯥꯕꯅꯤꯅꯦ ꯑꯦꯛꯖꯥꯝ ꯊꯥ ꯂꯥꯁ ꯏ꯭ꯌꯥꯔ ꯊꯣꯛ ꯀꯦꯅ ꯇꯧꯕꯗꯣ ꯍꯟꯗꯛ ꯊꯥꯒꯦꯅ ꯄ꯭ꯔꯤꯄ꯭ꯔꯦꯁꯟ ꯇꯧ ꯂꯩꯔꯒ ꯚꯦꯀꯦꯟꯁꯤ ꯖꯦꯔꯣ ꯑꯣꯏꯔꯝꯕꯒꯤ ꯑꯩ ꯋꯥ ꯂꯩꯔꯦ
ꯎꯝ
ꯑꯦꯛꯖꯥꯝ ꯄꯦꯇ꯭ꯔꯟꯁꯨ ꯆꯦꯟꯖ ꯇꯧꯕ ꯚꯦꯀꯦꯟꯁꯤꯁꯨꯟ ꯃꯥꯔꯀꯦꯇꯤꯡꯒꯤ ꯖꯦꯔꯣ ꯑꯣꯏꯕ ꯍꯩꯁ ꯑꯥꯔꯒꯤ ꯊꯥꯔꯅꯤ
ꯑꯠꯁꯥ
ꯎꯄꯥꯏ ꯂꯩꯇꯦꯗꯅ
ꯍꯣꯏ ꯍꯣꯏ
ꯂꯣꯛ ꯈꯨꯔꯒ ꯀꯣꯛꯀ ꯁꯥꯏꯌꯦ
ꯑꯦ ꯀꯩꯅꯣ ꯃꯦꯗꯥꯝ ꯂꯩꯕꯕꯨ ꯃꯦꯗꯥꯝꯕꯨ ꯁꯦꯕ ꯀꯣꯛ ꯇꯧꯍꯜꯂꯣ
ꯗꯨꯝꯕꯩ ꯋꯥꯅꯤꯡꯉꯥꯏ ꯂꯩꯕꯔꯅꯦ
ꯑꯩꯅ ꯁꯦꯕꯥ ꯇꯧꯒꯦꯔꯥ ꯃꯥꯅ ꯁꯦꯕꯥ ꯇꯧꯒꯦꯔꯥ ꯍꯪꯗ꯭ꯔꯦ
ꯇꯧꯅꯨꯗ ꯇꯧꯅꯨꯗ ꯅꯨꯄꯥ ꯊꯣꯛꯑꯣꯗ
ꯅꯤꯡꯉꯥꯏ ꯀꯟꯕꯅꯤꯅ ꯎꯄꯥꯏ ꯂꯩꯇꯦꯗꯅ
ꯇꯧꯅꯨ ꯇꯧꯅꯨ ꯇꯧꯅꯨꯀꯣ
ꯃꯇꯝ ꯃꯇꯝ ꯂꯩꯕꯅꯦꯗ ꯍꯧꯖꯤꯛ ꯃꯥ ꯇꯧꯕꯩꯅꯦ ꯃꯥ ꯑꯩ
ꯑꯩ ꯊꯕꯛ ꯍꯧꯔꯗꯤ ꯃꯥꯅ ꯊꯣꯡꯕꯅꯤꯅ ꯃꯥꯅ ꯊꯣꯡꯗ꯭ꯔꯒꯅ ꯃꯥ ꯂꯩꯇ꯭ꯔꯦꯗꯅ ꯑꯗꯨ ꯐꯥꯎꯕꯗꯤ ꯑꯗꯨ ꯐꯥꯎꯗꯤ ꯑꯩ ꯍꯥꯏꯕ ꯉꯝꯃꯦ ꯑꯇꯣꯞꯄ ꯈꯔ ꯈꯔ ꯇꯧꯕ ꯇꯧꯗꯕ ꯍꯥꯥ
ꯍꯣ ꯗꯨꯕ ꯁꯦꯡꯉꯕꯣ ꯆꯤꯟꯗꯒꯤ ꯁꯦꯡꯅ ꯊꯣꯛꯈ꯭ꯔꯕꯗꯣ
ꯀꯩꯅꯣ ꯑꯩ ꯊꯕꯛ ꯌꯥꯝ ꯆꯤꯜꯂꯒ ꯑꯣꯐꯤꯁ ꯀꯥꯔꯒ ꯂꯥꯛꯑꯕ ꯀꯥꯟꯗ ꯃꯥꯅ ꯆꯥꯛ ꯌꯦꯟꯁꯥꯡ ꯊꯣꯡꯗ꯭ꯔꯗꯤ ꯃꯥ ꯑꯩ ꯏꯕꯥꯟꯅꯤ ꯂꯩꯃꯤꯅꯕ ꯀꯔꯤ ꯀꯅꯥ ꯂꯩꯒꯦ
ꯑꯩꯒꯤ ꯑꯋꯥꯠꯄꯗꯣ ꯃꯥꯅ ꯃꯦꯟꯕꯤꯗ꯭ꯔꯒ ꯃꯥꯅ ꯃꯥꯒꯤ ꯑꯋꯥꯠꯄꯗꯣ ꯑꯩꯅ ꯃꯦꯜꯂꯒ ꯂꯩꯕꯗꯣ ꯍꯟꯗꯛ ꯃꯥ ꯅꯦꯛꯁ ꯇꯥꯏꯝ ꯒꯌ꯭ꯥꯟ ꯇꯥꯕꯤꯗ꯭ꯔꯗꯤ ꯑꯗꯨꯗꯤ ꯃꯥ ꯎꯄꯥꯏ ꯂꯩꯇꯦ ꯕꯥꯏ ꯕꯥꯏ ꯇꯧꯒꯅꯤ
ꯀꯩꯅꯣ ꯅꯪꯕꯨ ꯀꯔꯥ ꯀꯔꯝꯃꯥꯏꯅ ꯀꯧꯕ꯭ꯔꯣ ꯑꯥ ꯏꯌꯥꯝꯕ ꯍꯥꯏꯅ ꯀꯧꯕ꯭ꯔꯣ
ꯀꯥꯏꯗꯒꯤ ꯏꯪꯂꯤꯁꯀꯤ ꯕꯤ ꯑꯦ ꯕꯤꯁꯤꯡꯅ ꯀꯧꯋꯦꯗꯈꯣꯏꯕꯨꯗꯤ
ꯍꯅꯤꯃꯛꯇꯤ ꯀꯧꯗ꯭ꯔꯦꯀꯣ ꯕꯦꯞ ꯍꯥꯏꯅ ꯀꯧꯕꯅꯦ
ꯑꯁꯥ
ꯅꯩꯗ꯭ꯔꯣ ꯕꯦꯞ ꯕꯦꯞ
ꯉꯁꯤ ꯄꯔꯇꯤ ꯀ꯭ꯔꯝ ꯇꯧꯕ ꯆꯥꯡ ꯌꯦꯟꯁꯥꯡ ꯊꯣꯡꯍꯟꯅꯤꯡꯗ꯭ꯔꯦꯅ ꯍꯥꯏꯔꯛꯂꯗꯤ
ꯃꯔꯛ ꯃꯔꯛꯇꯗꯤ ꯀꯥꯏꯗꯦꯗ ꯃꯔꯛ ꯃꯔꯛꯇꯗꯤ ꯑꯗꯨꯝ ꯃꯄꯥꯟꯗ ꯊꯣꯡꯄꯁꯨ ꯑꯗꯨꯝ ꯅꯨꯡꯉꯥꯏꯗꯅ ꯔꯤꯐ꯭ꯔꯦꯁ ꯇꯧꯕꯒꯨꯝꯅ
ꯇꯣꯂꯣꯞꯄꯨ ꯆꯥꯔꯗꯤ ꯍꯞꯇꯥ ꯑꯃꯗ ꯑꯃꯔꯛ ꯆꯠꯄ ꯍꯥꯏꯗꯨꯗꯤ ꯀ꯭ꯔꯤꯁꯨ ꯅꯇꯤꯗ ꯑꯗꯨ ꯇꯣꯂꯞ ꯆꯥꯗꯕꯤꯒꯤꯅꯤꯗ
ꯍꯣꯏꯗ ꯍꯣꯏꯗ ꯆꯨꯝꯃꯤꯗ ꯑꯗꯨꯗꯤ
ꯑꯩꯈꯣꯏꯁꯨ ꯑꯍꯥꯎꯕꯗꯤ ꯈꯔ ꯃꯔꯛ ꯃꯔꯛꯇꯗꯤ ꯆꯥꯅꯤꯡꯉꯦ ꯅꯠꯇ꯭ꯔꯣ ꯅꯨꯄꯥ ꯑꯣꯏꯖꯔꯁꯨ ꯅꯨꯄꯤꯗꯤ ꯅꯨꯄꯤꯗꯤ ꯇꯤ ꯆꯥꯅꯤꯡꯂꯦ ꯑꯩꯈꯣꯏꯗꯤ ꯄꯩꯁꯥꯒꯤ ꯈꯟꯕꯅꯤꯅ ꯑꯩꯈꯣꯏꯗꯤ ꯅꯨꯡꯇꯤ ꯆꯥꯅꯤꯡꯗꯦꯕ
ꯍꯣꯏ ꯍꯣꯏ
ꯈꯪꯗ꯭ꯔꯥ
ꯌꯥꯏ ꯌꯥꯏ ꯌꯥꯏ ꯌꯥꯏ
ꯑꯗꯣ ꯅꯨꯄꯤꯁꯦ ꯑꯉꯥꯡꯒ ꯀꯣꯏꯔꯗꯤ ꯈꯔ ꯍꯥꯏꯕꯗ ꯏꯟꯒꯅꯤ ꯑꯗꯨꯕꯨ ꯑꯩꯈꯣꯏ ꯌꯥꯝ ꯈꯦꯠꯅꯗꯕꯅꯤꯅ ꯆꯍꯤ ꯑꯅꯤ ꯑꯍꯨꯝ ꯍꯥꯏꯕꯁꯤꯗꯤ ꯌꯥꯝ ꯈꯦꯠꯅꯗꯕꯅꯤꯅ
ꯎꯝ ꯃꯦꯆꯌꯣꯔ ꯑꯣꯏꯔꯕꯅꯤꯅ ꯃꯁꯥ ꯃꯁꯥꯒꯤ ꯂꯩꯕ ꯑꯁ ꯑꯗꯣ ꯑꯩꯒꯤꯁꯨ ꯆꯤꯟꯗꯤ ꯀꯠꯂꯦ ꯈ꯭ꯔꯗꯤ
ꯀ ꯍꯟꯗꯛꯀꯤ ꯍꯣꯏ ꯍꯣꯏ
ꯑꯩꯅ ꯍꯥꯏꯕꯗꯤ ꯅꯨꯄꯤꯁꯤꯡꯁꯦ ꯑꯩꯅ ꯍꯥꯏꯔꯒꯦ ꯑꯩꯅ ꯍꯥꯏꯔꯒꯦꯁꯦ ꯅꯨꯄꯤꯁꯤꯡꯁꯦ ꯅꯨꯄꯤꯁꯦ ꯑꯁꯨꯃꯥꯏꯅ ꯇꯧꯒꯗꯧꯕ ꯃꯥꯜꯂꯦꯕ ꯃꯣꯏꯁꯦ ꯁꯦ ꯐꯥꯔꯁꯇ ꯀꯣꯏꯕ ꯀꯥꯟꯗ ꯀꯔꯤ ꯍꯥꯏꯁꯤꯔꯥ ꯑꯗꯨꯝ
ꯌꯥꯝ ꯄꯦꯠꯄ ꯇꯥꯏꯞꯇ ꯐꯥꯔꯁꯇ ꯉꯥꯡꯈ꯭ꯔꯦꯕ ꯑꯗꯨꯝ ꯆꯍꯤ ꯑꯃꯗꯤ ꯑꯃꯥꯕꯨꯗꯤ ꯑꯗꯨꯝ ꯈꯪꯗꯕꯅꯦ ꯑꯗꯣ ꯆꯠꯄꯁꯦ ꯑꯗꯣ ꯆꯍꯤ ꯑꯃ ꯂꯣꯏꯕ ꯀꯥꯟꯗ ꯌꯥꯅꯤꯡꯗꯕ ꯌꯥꯅꯤꯡꯕ ꯑꯗꯨꯒ ꯐꯕ ꯐꯠꯇꯕ ꯌꯥꯝ ꯈꯪꯂꯛꯀꯅꯤꯗꯅ
ꯍꯣꯏ ꯍꯣꯏ
ꯑꯗꯨꯒꯤ ꯁꯇꯦꯖꯇꯨꯗꯤ ꯂꯥꯟꯗꯤ ꯂꯥꯜꯂꯦꯕ ꯑꯩꯁꯦ ꯑꯗꯨꯒꯤꯅꯦ ꯃꯥ ꯃꯆꯤꯟ ꯈꯔꯗꯤ ꯀꯜꯂꯦ ꯗꯥꯔꯦꯛ ꯍꯥꯏꯒꯦ ꯑꯗꯣ ꯅꯨꯄꯤ ꯑꯌꯥꯝꯕꯖꯦ ꯃꯆꯤꯟ ꯗꯨꯝ ꯀꯜꯂꯦꯗ꯫ ꯀꯟꯅꯕ ꯃꯥꯟꯗꯕꯅꯤ ꯑꯗꯨꯝ ꯀꯟꯗꯤ ꯀꯟꯕꯅꯦ ꯅꯨꯄꯤꯁꯤꯡꯁꯦ
ꯌꯥꯝ ꯁꯨ ꯅꯥꯈ꯭ꯔꯗꯤ ꯑꯗꯨꯝ ꯀꯟꯗꯤ ꯀꯟꯅꯦꯗ ꯃꯣꯏꯗꯤ ꯫
ꯎꯝ ꯅꯍꯥꯟ ꯑꯩꯒꯤ ꯍꯥ ꯀꯩꯑꯕ ꯅꯍꯥꯟ ꯑꯩꯒꯤ ꯅꯨꯄꯤ ꯑꯇꯣꯞꯄ ꯌꯦꯡꯉꯗꯤ ꯍꯟꯗꯛꯀꯤꯗꯤ ꯀꯜꯂꯦꯕꯅꯤꯅ ꯅꯍꯥꯟꯒꯤꯗꯤ ꯑꯁ ꯀꯟꯗ ꯀꯟꯗ ꯌꯥꯅꯤꯡꯗ꯭ꯔꯗꯤ ꯍꯦꯠ ꯍꯥꯏꯔꯗꯤ ꯇꯨꯃꯤꯟ ꯇꯣꯛꯀꯅꯤ꯫
ꯎꯝ
ꯍꯟꯛꯀꯤꯗꯤ ꯍꯦꯠ ꯍꯥꯏꯔꯗꯤ ꯑꯃꯨꯛꯀ ꯑꯩ ꯇꯧꯔꯛꯀꯅꯤ꯫
ꯎ
ꯑꯗꯨ ꯑꯃꯔꯣꯝꯗꯗꯤ ꯑꯃꯔꯣꯝꯗꯗꯤ ꯅꯨꯡꯉꯥꯏꯗꯤ ꯅꯨꯡꯉꯥꯏꯗ꯭ꯔꯣ ꯑꯗꯨꯝ ꯋꯥꯔꯤ ꯁꯥꯅꯤꯡꯉꯥꯏ ꯈꯟꯅꯅꯤꯡꯉꯥꯏ ꯂꯩꯕꯁꯦ ꯅꯨꯡꯉꯥꯏꯗꯤ ꯅꯨꯡꯉꯥꯏꯌꯦꯕ ꯑꯗꯨ ꯑꯣꯏꯔꯁꯨ ꯀꯣꯛ ꯁꯥꯕ ꯃꯇꯝꯗꯗꯤ ꯏ ꯀꯥꯕꯁꯤ ꯫ ꯃꯥ ꯐꯨꯅꯤꯡꯉꯝꯅꯤ ꯑꯗꯨꯗꯕꯨ ꯁꯥꯎꯔꯖꯨ ꯀꯔꯤ ꯍꯥꯏꯁꯤꯔꯥ ꯁꯥꯎꯕꯗꯣ ꯃꯥꯡꯍꯟꯕ ꯌꯥꯗꯕꯗꯣ
ꯍꯣꯏ
ꯗꯨꯃꯥꯏꯟ ꯐꯥꯎꯋꯦꯕ ꯫
ꯌꯥꯏ ꯌꯥꯏ
ꯀꯣꯛꯀ ꯁꯥꯔꯒ꯫ ꯅ ꯀꯔꯤ ꯅꯍꯥꯟ ꯀꯔꯤ ꯇꯧꯋꯦꯕ ꯍꯥꯏꯕꯗꯣ
ꯍꯟꯗꯛ ꯍꯟꯗꯛꯀꯤꯗꯤ ꯃꯇꯝꯗꯤ ꯈꯔ ꯇꯣꯡꯉꯥꯟꯈ꯭ꯔꯕꯅꯤꯗ ꯍꯥꯟꯅꯗꯤ ꯑꯩꯈꯣꯏ ꯍꯥꯏ ꯁ꯭ꯀꯨꯜ ꯀꯥꯔꯤꯉꯩꯗꯗꯤ ꯑꯩꯈꯣꯏꯅ ꯅꯨꯄꯥ ꯑꯣꯏꯅ ꯅꯨꯄꯥ ꯑꯩꯈꯣꯏꯅ ꯍꯦꯟꯕꯤꯌꯦꯕ ꯫ ꯆꯤꯊꯤꯒ ꯄꯤꯔꯒ ꯍꯥꯛ ꯀꯩꯅꯣ ꯇꯧꯔꯒ ꯅꯨꯡꯁꯤꯌꯦ ꯄꯥꯝꯃꯦ ꯇꯧꯔꯒ ꯆꯥꯛ ꯑꯥ ꯑꯆꯥꯄꯣꯠꯀ ꯀꯩꯒ ꯂꯧꯕꯤꯕꯒ ꯈꯣꯠꯄ ꯇꯧꯕꯩꯕ ꯍꯟꯗꯛꯇꯤ ꯍꯟꯗꯛꯀꯤ ꯃꯇꯝꯗꯤ ꯑꯩꯅ ꯑꯗꯨꯝ ꯌꯦꯡꯕꯗ ꯅꯨꯄꯤꯅ ꯑꯃꯨꯛꯀ ꯇꯧꯕꯤꯔꯦꯅꯦ ꯍꯟꯗꯛꯇꯤ꯫
ꯈ ꯈ ꯑꯆꯥꯄꯣꯠꯒꯨꯝꯕꯗꯣ
ꯍꯣꯏ ꯍꯣꯏ ꯑꯗꯨꯝ ꯀꯩꯅꯣ ꯇꯧꯕꯗꯣ ꯆꯦꯟꯖ ꯂꯥꯛꯑꯦ ꯍꯥꯏꯝꯅꯤꯗꯥ ꯫
ꯎꯝ ꯍꯣꯏ ꯍꯣꯏ꯫ ꯀꯩꯅꯣ ꯅꯨꯄꯤꯅ ꯅꯨꯄꯤꯅ ꯅꯪꯉꯣꯟꯗ ꯆꯄꯣꯠꯒꯨꯝꯕ ꯄꯤꯔꯛꯈ꯭ꯔꯕꯣ ꯍꯟꯛꯄꯣ ꯫
ꯑꯦ ꯑꯗꯨꯝ ꯃꯑꯣꯡꯗ ꯑꯩꯟ ꯑꯗꯨꯝ ꯀꯩꯅꯣ ꯇꯧꯕꯋꯥꯅꯤꯗꯥ ꯍꯟꯗꯛꯇꯤ ꯑꯗꯨꯝ ꯃꯅꯥꯕ ꯃꯑꯣꯡꯗ ꯂꯩꯔꯦ ꯍꯥꯏꯕꯅꯤꯗꯥ ꯫
ꯎꯝ ꯍꯣꯏ ꯍꯣꯏ ꯍꯣꯏ꯫
ꯑꯩ ꯆꯥꯄꯣꯠꯄꯨꯗꯤ ꯗꯃꯥꯗ ꯐꯪꯈ꯭ꯔꯦ ꯀꯩꯅꯣ꯫
ꯍꯣꯏꯗꯥ ꯍꯣꯏꯗꯥ ꯐꯪꯉꯝꯅꯤꯗꯥ ꯁꯛ ꯐꯖꯕ ꯈꯣꯏꯗꯤ꯫
ꯍꯣꯏ ꯏꯁꯣꯔꯅ ꯁꯨꯃꯥꯏꯅ ꯁꯦꯝꯕꯤꯔꯝꯅꯤꯅ ꯀꯔꯤ ꯍꯥꯏꯅꯤ꯫ ꯃꯒꯨꯟ ꯃꯒꯨ ꯃꯒꯨꯟ ꯃꯥꯗꯤ ꯆꯦꯟ
ꯑꯆꯥꯄꯣꯠ ꯆꯥꯕ ꯂꯣꯏꯁꯤꯟꯕ ꯉꯝꯗꯕꯗꯣ ꯑꯩꯉꯣꯟꯗꯖꯨ ꯊꯔꯛꯑꯣ ꯌꯦ ꯌꯥꯝ ꯂꯞꯇꯕꯅꯤꯅ꯫
ꯌꯥꯏ ꯌꯥꯏ ꯊꯔꯛꯀꯦ ꯊꯔꯛ
ꯎꯝ ꯅꯦꯄꯥꯂꯤ ꯅꯦꯞ ꯅꯦꯄꯥꯂꯤ ꯖꯥꯇꯤ ꯅꯨꯄꯤꯈꯣꯏꯅ ꯀꯣꯏꯔꯤꯒꯦ ꯍꯥꯏꯕ꯭ꯔ ꯅꯪꯕꯣ
ꯑꯁ ꯑꯗꯨꯗꯤ ꯋꯥꯠꯂꯤꯗ
ꯎꯝ
ꯅꯠꯇ꯭ꯔꯒ ꯅꯠꯇ꯭ꯔꯒ ꯂꯩꯐꯝ ꯂꯩꯐꯝꯗ ꯑꯣꯏꯅ ꯁꯦꯝꯃ ꯁꯦꯝꯃ ꯆꯠꯈ꯭ꯔꯁꯦ ꯍꯥꯏꯕ꯭ꯔꯣ
ꯑꯗꯨꯗꯤ ꯎꯝ ꯁꯤꯂꯣꯡꯗ ꯑꯣꯏꯅ ꯐꯅꯤ
ꯑꯠꯆꯥ
ꯃꯗꯨ ꯑꯣꯏꯗꯨꯗꯤ ꯁꯤꯂꯣꯡꯗ ꯕꯦꯔꯥ ꯂꯩꯇꯦꯕ
ꯑꯠꯆꯥ
ꯀꯦꯒꯖꯤ ꯍꯣꯏꯗꯣ
ꯍꯣꯏ ꯍꯣꯏ
ꯃꯣꯏꯗꯤ ꯕꯦꯔꯥꯏ ꯂꯩꯇꯦꯅꯦ
ꯈꯪꯗ꯭ꯔꯦ ꯈꯪꯗ꯭ꯔꯦ ꯑꯦ ꯉꯔꯥꯡꯒꯤ ꯀꯩꯅꯣꯗꯨ ꯂꯦꯝꯃꯤꯌꯦ
ꯑꯁ ꯉꯔꯥꯡꯒꯤ ꯏꯟꯖꯥꯡ ꯆꯥꯗꯦ ꯍꯥꯏꯕꯒꯨꯝ ꯇꯧꯔꯒ
ꯑꯁ ꯄꯩꯁꯥꯗꯨꯅ ꯌꯥꯗꯦꯅꯦ
ꯑꯉꯥꯡꯁꯤꯡꯁꯦ ꯑꯉꯥꯡꯁꯤꯡꯁꯦ ꯄꯪꯂꯩ ꯍꯣꯏ
ꯍꯟꯗꯛꯇꯤ ꯄꯩꯁꯥꯗꯤ ꯑꯗꯨꯝ ꯂꯨꯝꯕꯨꯨ ꯂꯨꯝꯃꯨ ꯇꯧꯔꯤꯁꯤꯗꯤ
ꯅꯜꯂꯤꯌꯦ ꯍꯟꯗꯛꯇꯤ ꯈꯔꯗꯤ
ꯁꯤ ꯅꯪ ꯊꯥ ꯑꯃ ꯇꯧꯔꯗꯤ ꯅꯪ ꯂꯦꯞꯇꯣꯞ ꯅꯠꯇ꯭ꯔꯒ ꯐꯣꯟ ꯑꯅꯧꯕ ꯑꯃꯗꯤ ꯂꯩꯕ ꯌꯥꯅꯤꯅ
ꯑꯣꯏ
ꯐꯖꯅ ꯇꯧꯑꯣ ꯕꯥꯏ
ꯑ ꯑꯁ ꯑꯗꯨ ꯀꯩꯅꯣꯅꯤꯗ ꯑꯉꯥꯡꯁꯤꯡꯁꯦ ꯆꯥꯅꯤꯡꯉꯥꯏ ꯊꯛꯅꯤꯡꯉꯥꯏ ꯂꯩꯇꯕꯒꯤ ꯁꯣꯝꯗ ꯊꯥꯗꯔꯤ ꯑꯃꯨꯛꯀ
ꯑꯠꯁ ꯃꯣꯏꯖꯤꯖꯨ ꯑꯗꯨꯝ ꯂꯩꯇꯕ ꯈꯛꯇꯅꯤꯅꯦ
ꯍꯣꯏ ꯍꯣꯏ ꯑꯩ ꯊꯣꯛꯂꯛꯀꯦ ꯍꯣꯏ ꯍꯣꯏ ꯍꯣꯏ ꯆꯥꯔꯁꯦ ꯈꯣꯠꯂꯁꯦꯅ ꯀꯧꯔꯤꯅꯦ ꯑꯃꯨꯛꯀ
ꯎꯝ ꯆꯠꯂꯒ ꯑ ꯀꯔꯤꯕ ꯗ꯭ꯔꯤꯜ ꯍꯨꯠꯄ ꯅꯨꯄꯥꯗꯨꯗ ꯍꯥꯏꯔꯣ ꯑꯩ ꯐꯣꯟ ꯋꯥꯔꯤ ꯁꯥꯔꯤꯁꯦ ꯇꯛ ꯈꯪꯅꯕ꯭ꯔꯅ
ꯃꯤ ꯂꯝꯅꯦ ꯕꯥꯏ
ꯇꯧꯑꯣꯅ ꯅꯪ ꯅꯪꯕꯨ ꯑꯗꯨꯗꯕꯨ ꯅꯪ ꯃꯤꯅꯤꯅꯦ ꯈꯜꯂꯤꯕ꯭ꯔꯣ ꯅꯪꯖꯦ
ꯅꯪꯗꯤ ꯑ ꯍꯧꯖꯤꯛ ꯊꯕꯛ ꯁꯨꯕꯗꯒꯤ ꯃ ꯍꯦꯟꯅ ꯃꯥꯜꯂꯕꯅꯦ ꯁꯛꯇꯤ
ꯀꯩꯅꯣ ꯍꯥꯟꯅ ꯃꯣꯏꯒꯤ ꯂꯣꯟꯒꯤ ꯏꯁꯩ ꯑꯃ ꯇꯝꯕ ꯑꯗꯨ ꯑꯣꯏꯅ ꯉꯥꯡꯊꯁꯦ ꯍꯥꯏꯕ꯭ꯔꯣ
ꯍꯣꯏꯗ ꯍꯩꯄ ꯁꯥꯔꯒ ꯈꯨꯠ ꯑꯦꯛꯇꯤꯡ ꯇꯧꯔꯒ
ꯈꯔ ꯈꯔ ꯁꯨꯟ ꯁꯨꯟꯗ ꯑꯣꯜꯂꯒ ꯇꯧꯔ ꯃꯈꯣꯡꯗꯒ ꯅꯥꯀꯣꯡꯅ ꯄꯣꯏꯟ ꯇꯧꯔꯒ ꯐꯥꯁꯇ ꯈꯨꯠ ꯁꯨꯃꯥꯏꯅ ꯔꯣꯇꯦꯠ ꯇꯧꯔꯒ ꯒꯦꯠꯇꯒꯤ ꯊꯣꯛꯈ꯭ꯔꯣꯅ ꯇꯧꯕꯗꯣ
ꯍꯣꯏ ꯍꯣꯏ ꯅꯍꯥꯟ ꯑꯩ ꯁꯤꯗ ꯃ꯭ꯌꯨꯖꯤꯛ ꯇꯧꯔꯤꯉꯩꯗꯣ ꯑꯗꯨ ꯅꯨꯃꯤꯠꯇꯨ ꯀ꯭ꯂꯥꯁ ꯇꯨ ꯑꯩꯊꯟꯗ ꯂꯥꯛꯄ ꯀ꯭ꯂꯥꯁ ꯏꯊꯟꯗ ꯂꯥꯛꯑꯒ ꯑꯣꯖꯥꯁꯤꯅ ꯏꯊꯟꯇ ꯂꯥꯛꯈ꯭ꯔꯕꯅꯤꯅ ꯃꯣꯏ ꯂꯣꯟꯒꯤ ꯏꯁꯩ ꯇꯝꯕꯤꯕ
ꯎꯝ
ꯀꯗꯤ ꯈꯪꯉꯦ